ꯑꯩ ꯑꯩꯒꯤꯅꯦ
ꯑꯥ
ꯑ ꯀꯥꯡꯗꯣ
ꯑꯥ
ꯏꯟꯗꯤꯌꯥꯒꯤ ꯑꯣꯏꯅꯕꯨꯗꯤ ꯔꯠꯊ ꯌꯥꯇ꯭ꯔꯥ ꯍꯥꯏꯕ꯭ꯔꯥ ꯀꯩꯅꯣꯝꯃ ꯁꯨꯃꯥꯏꯅ ꯍꯥꯏꯅꯕꯅꯦꯕ ꯅꯪ ꯇꯥꯔꯝꯅꯤꯀꯣ ꯃꯃꯤꯡꯗꯣ ꯑꯗꯣ ꯃꯅꯤꯄꯨꯔꯒꯤ ꯀꯥꯡꯖꯦ ꯎꯝ ꯃꯈꯜ ꯀꯌꯥ ꯈꯥꯏꯗꯣꯛꯄꯥꯅꯣ ꯑꯩꯅ ꯇꯥꯕꯗ ꯍꯥꯏꯛꯀꯦ ꯆꯨꯝꯕ꯭ꯔꯥ ꯌꯦꯡꯉꯣꯕꯀꯣ ꯅꯪꯁꯨ ꯅꯪꯒꯤ ꯈꯪꯖꯕ ꯅꯣꯂꯦꯖꯀꯨꯝꯕ ꯂꯩꯔꯗꯤꯀꯣ ꯑ ꯑꯍꯥꯟꯕꯗ ꯀꯥꯡ ꯆꯦ ꯀꯔꯤ ꯎ ꯀꯥꯡꯗꯣ ꯃꯣꯏ ꯀꯩꯅꯣꯝ ꯍꯧꯕ ꯑꯃ ꯍꯥꯏꯕꯅꯦꯕꯀꯣ ꯑꯩ ꯍꯥꯏꯕ ꯍꯩꯇ꯭ꯔꯦꯕ ꯑꯗꯨ ꯃꯃꯤꯡꯗꯣ ꯀꯥꯡ ꯍꯧꯕ ꯅꯨꯃꯤꯠꯇ
ꯀ꯭ꯋꯥꯛ ꯌꯥꯇ꯭ꯔꯥ ꯍꯥꯏꯕ꯭ꯔꯣ
ꯑꯗꯨꯅ ꯑꯗꯨꯗꯤ ꯀꯩꯅꯣꯒꯤ ꯑꯣꯏꯔꯝꯅꯤꯌꯦ ꯗꯦꯕꯤ ꯄꯨꯖꯥ ꯍꯥꯏꯕꯗꯣ
ꯑꯣ ꯑꯗꯨꯗꯤ ꯗꯦꯕꯤ ꯄꯨꯕꯨꯖꯥꯒꯤ ꯀ꯭ꯋꯥꯥꯛ ꯌꯥꯇ꯭ꯔꯥ ꯍꯥꯏꯁꯤꯅ
ꯍꯣꯏ ꯍꯣꯏ ꯑꯣ ꯍꯧꯖꯤꯛ ꯀꯥꯡꯒꯤꯁꯦ ꯑꯩꯅ ꯍꯥꯏꯔꯛꯇꯣꯏꯁꯤꯅ ꯀꯥꯡ ꯍꯧꯕ ꯅꯨꯃꯤꯠꯇ ꯀꯥꯡ ꯀꯩꯅꯣꯒ ꯍꯥꯞꯄꯒ ꯂꯥꯏ ꯃꯆꯥ ꯃꯆꯥꯒ ꯍꯥꯞꯄꯒ ꯊꯧꯔꯤꯒ ꯆꯤꯡꯉꯒ ꯊꯝꯆꯦꯠ ꯀꯩꯀꯥ ꯀꯤꯍꯣꯝ ꯀꯩꯀꯥꯒ ꯌꯥꯝ ꯌꯦꯟꯕꯗꯣ ꯌꯥꯝ ꯆꯥꯏꯕꯗꯣ
ꯎꯝ
ꯑꯗꯨ ꯅꯨꯃꯤꯠꯇ ꯍꯧꯗꯣꯛꯑꯒ ꯍꯞꯇꯥ ꯑꯃꯒꯤ ꯆꯥꯡ ꯇꯧꯋꯤꯗꯅ ꯇꯧꯗ꯭ꯔꯅꯦ ꯍꯞꯇꯥ ꯑꯃꯒꯤ ꯆꯥꯡꯗ ꯑꯗꯨꯗꯣ ꯑꯥ ꯅꯨꯃꯤꯠ ꯅꯨꯃꯤꯠ ꯇꯔꯦꯠꯅꯤ ꯈꯛꯇ ꯅꯠꯇ꯭ꯔꯣ ꯑꯗꯨ ꯑꯗꯨꯕꯣ
ꯅꯨꯃꯤꯠ ꯇꯔꯦꯠꯅꯤ
ꯑ ꯅꯠꯇ꯭ꯔꯣ
ꯅꯨꯃꯤꯠ ꯇꯔꯦꯠꯅꯤ ꯅꯠꯇꯦꯍꯦ ꯃꯣ- ꯑꯥ- ꯃꯣꯏ- ꯑꯗꯨꯗꯤ ꯕꯥꯃꯣꯟꯗ ꯇꯧꯕꯗꯣ ꯅꯠꯇ꯭ꯔꯣ
ꯍꯣꯏ ꯍꯣꯏ ꯍꯣꯏ
ꯇꯧꯕꯗꯨꯗꯤ ꯁꯨꯃꯥꯏꯅ ꯇꯧꯕꯅꯦ ꯃꯣꯏꯒ ꯒꯤ ꯂꯩꯀꯥꯏꯒꯤ ꯂꯩꯀꯥꯏꯒꯤ ꯍꯥ- ꯑꯥ- ꯍꯥꯏꯗꯤ ꯁꯥꯒꯩ ꯂꯩꯀꯥꯏ ꯂꯩꯀꯥꯏ ꯂꯩꯀꯥꯏ ꯃꯌꯥꯝ ꯂꯩꯗꯅ ꯂꯩ ꯂꯩꯀꯥꯏ ꯃꯉꯥꯅ ꯄꯨꯟꯁꯤꯟꯕ ꯑꯗꯨꯃꯥꯏꯅ ꯂꯩꯀꯥꯏ ꯇꯔꯨꯛꯅ ꯁꯥꯕ ꯂꯩꯕꯗꯣ
ꯎꯝ
ꯑꯗꯨꯗ ꯂꯩꯀꯥꯏ ꯂꯩꯀꯥꯏꯅ ꯄꯥꯂꯤ ꯄꯨꯖꯒꯦ ꯍꯥꯏꯕ ꯂꯩꯔꯗꯤ ꯑꯗꯨꯝ ꯊꯥ ꯑꯃꯁꯨ ꯇꯧꯅꯩ ꯊꯥ ꯃꯈꯥꯏꯁꯨ ꯇꯧꯋꯤ ꯅꯨꯃꯤꯠ ꯇꯔꯥꯅꯤ ꯁꯨ ꯇꯧꯋꯤ ꯃꯉꯥꯅꯤꯁꯨ ꯇꯧꯋꯦꯕ ꯍꯥꯏꯗꯤ ꯂꯩꯀꯥꯏꯗꯨꯅ ꯑꯣꯐꯔ ꯂꯩꯀꯥꯏꯗꯨꯅ ꯑꯣꯐꯔ ꯄꯤꯔꯛꯄꯒꯤ ꯃꯇꯨꯡ ꯏꯟꯅ ꯇꯧꯕꯅꯦꯕ
ꯍꯣꯏ ꯍꯣꯏ ꯍꯣꯏ ꯃ- ꯍꯥꯏꯗꯤ ꯃꯣꯏ ꯅꯨꯃꯤꯠ ꯁꯤ ꯂꯩꯇꯦꯕ ꯅꯠꯇ꯭ꯔꯥ
ꯎꯝ
ꯑꯗꯨꯃꯥꯏꯅ ꯃꯣꯏ ꯑꯗꯨꯃꯥꯏꯅ ꯇꯧꯔꯒ ꯇꯧꯕꯅꯦꯕ ꯑꯗꯨꯗꯨꯒ ꯑꯗꯨꯗꯣ ꯂꯩ ꯗꯅꯥ ꯑꯗꯨꯗꯨ ꯇꯧꯔꯒ ꯑꯃꯨꯛ ꯀꯔꯤ ꯀ꯭ꯔꯤꯁ ꯀ꯭ꯔꯤꯁꯅ ꯖꯔꯃ ꯔꯥꯙꯥ ꯖꯔꯃ ꯑꯗꯒꯤ ꯄꯝ ꯕꯣꯝ ꯖꯔꯃ ꯀꯥꯏꯅꯒ ꯂꯩ ꯃꯥꯂꯦ ꯃꯣꯏꯁꯦ ꯂꯩ ꯂꯩ ꯂꯩ ꯕꯖꯥꯠꯂꯣ ꯑꯗꯨꯕꯣ
ꯍꯣꯏ ꯑꯗꯨꯃꯥꯏꯅ ꯂꯩꯕꯅꯦ
ꯑꯥ ꯑꯥ ꯑꯩꯈꯣꯏꯅꯒ ꯑꯉꯥꯡ ꯑꯣꯏꯔꯤ ꯀꯥꯟꯗꯒ ꯆꯠꯂꯛꯄꯗꯣ ꯢꯁ ꯉꯁꯤꯗꯤ ꯀꯥꯡꯅꯦ ꯀꯥꯏꯅ ꯕꯖꯥꯔꯗ ꯆꯠꯂꯒ ꯏꯁ ꯊꯝꯆꯦꯠꯀ ꯂꯩꯗꯅ ꯀꯤꯍꯣꯝꯒ ꯂꯩꯗꯅ ꯏꯁ ꯑꯆꯥꯄꯣꯠꯀ ꯂꯩꯗꯅ ꯇꯧꯕꯗꯣ ꯏꯁ ꯑꯣ ꯍꯣꯏ ꯑꯈꯣꯏ ꯊꯥꯏꯅꯗꯤ ꯂꯨꯄꯥ ꯌꯥꯡꯈꯩꯒ ꯗꯤ ꯆꯥꯎꯔꯤꯅꯦꯕ ꯅꯠꯇ꯭ꯔꯥ
ꯂꯨꯄꯥ ꯌꯥꯡꯈꯩ ꯌꯦ ꯂꯨꯄꯥ ꯇꯔꯥ ꯅꯠꯇꯕ
ꯑꯁ ꯈꯪꯗꯦꯅꯦ ꯀꯥꯎꯈ꯭ꯔꯦꯅꯦ ꯑꯩꯁꯨ
ꯂꯨꯄꯥ ꯇꯔꯥꯒ ꯐꯪꯈ꯭ꯔꯗꯤ ꯍꯔꯥꯎꯏ ꯀꯩꯅꯣ ꯆꯨꯖꯥꯛꯀ ꯆꯨꯖꯥꯛꯀꯁꯦ ꯆꯥꯗꯣꯏꯅꯦ ꯆꯨꯖꯥꯛ ꯑꯐꯨꯠꯄꯒꯁꯦ ꯂꯨꯄꯥ ꯂꯩꯔꯤꯅꯤ ꯀꯩꯅꯣ
ꯎꯝ ꯑꯗꯨꯅꯦ ꯑꯗꯣ ꯑ- ꯑ- ꯑ- ꯑ- ꯑꯗꯨꯃꯥꯏꯅ ꯇꯧꯕꯗꯣ ꯍꯧꯖꯤꯛ ꯃꯇꯝꯁꯤꯗꯗꯤꯀꯣ ꯊꯣꯏ- ꯊꯣꯏꯅ ꯎꯗ- ꯎꯗ꯭ꯔꯦꯕ ꯑꯩꯅ ꯌꯨꯝꯗ ꯂꯩꯇꯕꯅꯔ ꯀꯩꯅꯣ ꯈꯪꯗ꯭ꯔꯦꯕꯀꯣ ꯑꯗꯣ ꯇꯧ ꯇꯧꯅꯗꯕꯒꯤ ꯃꯑꯣꯡ ꯑꯃ ꯇꯧꯋꯦꯕ
ꯎꯝ ꯈꯔꯗꯤ ꯍꯥꯏꯗꯤ ꯑꯩꯈꯣꯏꯅ ꯑꯉꯥꯡ ꯑꯣꯏꯔꯤꯀꯥꯟꯗꯒ ꯍꯥꯏꯔꯗꯤ ꯌꯥꯝꯅꯗꯤ ꯈꯦꯠꯅꯔꯦꯗ ꯇꯧꯕꯗꯤ ꯇꯧꯋꯦꯕꯀꯣ ꯑꯗꯨꯏꯁꯨ ꯑꯥ ꯑꯩꯈꯣꯏꯅ ꯑꯉꯥꯡ ꯑꯣꯏꯕ ꯃꯇ ꯗꯤ ꯌꯥꯝ ꯈꯦꯠꯅꯔꯦ ꯍꯥꯏ ꯇꯥꯏ
ꯎꯝ ꯍꯧꯖꯤꯛꯀꯥꯟꯗꯤ ꯏꯊꯣꯛꯁꯨ ꯊꯣꯛꯅꯗ꯭ꯔꯦꯕ ꯑꯉꯥꯡꯒꯩꯁꯦ ꯅꯠꯇ꯭ꯔꯥ ꯑꯗꯨꯃꯥꯏꯅ ꯆꯠꯄꯗꯣ
ꯍꯧꯖꯤꯛꯀꯥꯟꯗꯤ ꯎꯝ ꯒꯥꯔꯤꯅ ꯁꯣꯡꯅꯤ ꯈꯣꯠꯅꯤꯅ ꯃꯃꯥ ꯃꯄꯥ ꯌꯥꯎꯔꯒ ꯆꯠꯄ ꯅꯠꯇꯗꯤ ꯑꯉꯥꯡ ꯃꯆꯥꯁꯤꯡꯒꯗꯤ ꯑꯇꯣꯞꯄ ꯀꯗꯤ ꯎꯗ꯭ꯔꯦꯗ ꯍꯧꯖꯤ
ꯍꯣꯏ ꯍꯣꯏ ꯑꯗꯨꯅꯦ ꯑꯗꯨꯅꯦ ꯑꯩꯅ ꯈꯜꯂꯦꯕ ꯑꯁ ꯀꯩꯅꯣ ꯀꯨꯝꯍꯩ ꯍꯔꯥꯎꯁꯦ ꯊꯥꯏꯅꯒ ꯍꯧꯖꯤꯛꯀꯒ ꯏꯈꯦꯠ ꯈꯦꯠꯅꯕꯩ ꯃꯑꯣꯡ ꯑꯃ ꯏꯇꯧ ꯇꯧꯔꯤꯁꯦ ꯁꯤꯕꯨ ꯀꯃꯥꯏꯅ ꯇꯧꯔꯤꯖꯥꯠꯅꯣ ꯍ- ꯀꯃꯥꯏꯅ ꯇꯧꯕꯖꯥꯠꯅꯣ ꯁꯤꯅꯦ ꯑꯩꯅ ꯈꯜꯂꯤꯁꯦ ꯑꯗꯣ ꯃꯄꯥꯜ ꯂꯝꯗꯗꯤ ꯅꯨꯃꯤꯠꯁꯦ ꯀꯩꯁꯨ ꯌꯥꯝ ꯁꯥꯡꯅ ꯇꯧꯗꯦꯕ ꯅꯣꯡꯃꯒꯨꯝꯕ ꯈꯛꯇꯪꯒ ꯇꯣꯛꯑꯦꯕ ꯑꯗꯣ ꯑꯩꯈꯣꯏ ꯃꯅꯤꯄꯨꯔꯒꯤꯅ ꯑꯃꯨꯛ ꯑꯗꯨꯃꯥꯏꯅ ꯇꯧꯋꯤꯗꯅ ꯏꯁ ꯀꯥꯡꯃꯠ ꯀꯥꯡꯃꯠ ꯃꯇꯝꯒꯤ ꯈꯔꯤꯆꯤꯅ ꯃꯃꯤꯡ ꯆꯠꯂꯤꯅꯦ ꯅꯠꯇ꯭ꯔꯥ
ꯎꯝ ꯆꯀꯨꯗꯤ ꯏꯉꯣ ꯎꯝ ꯑꯗꯨꯒꯤ ꯀꯥꯡ ꯃꯇꯝꯗ ꯗꯉꯣ ꯎꯝ ꯂꯥꯏꯔꯤꯛ ꯀꯁꯦ ꯄꯥꯕ ꯆꯪ ꯄꯣꯟꯇꯦ ꯑꯩꯈꯣꯏ ꯃꯅꯥꯛꯁꯤꯗ ꯕꯥꯝꯃꯣꯟ ꯑꯃ ꯂꯩꯌꯦꯕꯀꯣ ꯁꯨꯃꯥꯏꯌꯨ ꯈꯣꯡꯉꯛ ꯄꯁꯤꯗꯅꯦ ꯀꯦꯅꯤꯡꯕꯅꯥ ꯂꯥꯢꯔꯤꯛꯀꯥꯁꯦ ꯊꯨꯅ- ꯄꯥꯕꯥ ꯂꯣꯏꯁꯜ ꯗꯨꯔꯕꯥꯅꯦ ꯑꯗꯨꯒꯥꯅꯦ ꯆꯠ ꯇꯧꯔꯤꯕꯅꯦ ꯑꯗꯨꯗ
ꯎꯝ ꯑꯩꯖꯨꯑꯗꯨꯗꯣ ꯌꯥꯎꯔꯝꯃꯦ ꯊꯥꯏꯅ ꯑꯉꯥꯡ ꯑꯣꯏꯔꯤꯀꯥꯟꯗ ꯈꯔꯥ
ꯑꯗꯨꯒꯅꯦ ꯈꯪꯕ꯭ꯔꯥ
ꯖꯒꯣꯏꯒ ꯁꯥꯗꯅ ꯑꯁ
ꯑꯗꯨꯒꯅꯦ ꯃꯣꯏꯒꯤ ꯈꯦꯠꯆꯤ ꯌꯦꯟꯕꯗꯣ ꯈꯦꯠ ꯊꯤꯁꯦ ꯈꯪꯕ꯭ꯔꯥ ꯊꯨꯡꯅꯕꯥꯅꯦ ꯀꯥꯏꯅ ꯑꯁ꯭ꯋꯥꯏꯗ ꯑꯃꯨꯛ ꯐꯝ ꯁ꯭ꯋꯥꯏꯗꯥ ꯃꯨꯛ ꯐꯝꯒ ꯇꯧꯔꯤꯅꯦ ꯀꯣꯏ ꯆꯦꯡꯒ ꯆꯦꯟꯗꯥꯅ ꯈꯦꯠꯆꯤꯒꯁꯦ ꯃꯌꯣꯝ ꯃꯔꯤ ꯃꯉꯥꯒ ꯂꯧꯅꯕ ꯍꯣꯠꯅꯔꯤꯅꯦꯍꯦ ꯌꯥꯝ ꯎꯝ ꯅꯨꯡꯉꯥꯏꯌꯦ
ꯍꯧꯖꯤꯛꯀꯥꯟꯗꯤ ꯏꯇꯧ ꯇꯧꯗꯕꯒꯤꯔ ꯅꯠꯇ꯭ꯔꯒ ꯆꯥꯎꯈꯠꯂꯛꯄꯒꯤꯔ ꯀꯩꯅꯣ ꯀꯨꯝꯍꯩ ꯍꯔꯥꯎ ꯊꯥꯏꯅꯒꯤ ꯃꯇꯝꯁꯦ ꯑꯩꯈꯣꯏꯒꯤ ꯀꯥꯟ ꯁꯤꯒꯥ ꯢꯃꯥꯟ ꯃꯥꯟꯅꯗꯕ
ꯎꯝ
ꯏꯁꯝ ꯁꯝꯅ ꯍꯥꯏꯔꯕꯗ ꯌꯥꯎꯁꯪꯕꯨ ꯑꯣꯏꯔꯣ ꯍꯧꯖꯤꯛꯀꯥꯟꯗꯤ ꯌꯥꯎꯁꯪꯗꯣ ꯁꯪꯡ ꯁꯥꯒꯦꯔꯥ ꯁꯥꯔꯣꯏꯔꯥ ꯑꯗꯨꯝ ꯄꯪꯆꯠ ꯆꯠꯅꯔꯦꯕ ꯑꯩꯈꯣꯏꯗꯤ ꯢꯁ ꯅꯨꯃꯤꯠ ꯇꯔꯥꯅꯤꯃꯨꯛꯀꯥ ꯋꯥꯠꯂꯤꯀꯥꯟꯗꯒꯤ ꯍꯞꯇꯥ ꯑꯃꯒ ꯋꯥꯠꯂꯤꯀꯥꯟꯗꯒꯤ ꯇꯧꯗ꯭ꯔꯣ
ꯁ꯭ꯀꯨꯜꯒ ꯆꯠꯂꯨꯕꯁꯦ ꯀꯩꯅꯣ ꯁ꯭ꯀꯨꯜ ꯍꯜꯂꯛꯄꯒꯁꯦ ꯌꯥꯎꯁꯪꯒꯤ ꯁꯪꯗꯒꯁꯦ ꯇꯨꯝꯗꯅ ꯂꯩꯗꯣꯏꯅꯦ
ꯑꯗꯨꯅꯦ ꯍꯥꯏꯁꯦ
ꯆꯥꯛꯀꯥ ꯆꯥꯅꯤ ꯈꯪꯗꯈꯩꯢ
ꯅꯨꯡꯉꯥꯏꯕꯅꯤꯍꯦ ꯑꯗꯣ
ꯎꯝ ꯑꯗꯨꯅꯦ ꯀꯥꯡꯒꯤꯗꯣ ꯀꯥꯡ ꯀꯥꯡꯒꯤꯗꯣ ꯀꯥꯡꯒꯤ ꯑꯗꯣ ꯃꯈꯜ ꯈꯔ ꯂꯩꯕꯅꯦꯕ ꯀꯣ ꯑꯗꯨꯃꯥꯏꯅ ꯑꯗꯨꯒꯤ ꯃꯇꯝꯗ ꯈꯤꯠ ꯆꯤꯒ ꯆꯥꯕꯗꯣ ꯌꯥꯝ ꯍꯥꯎꯋꯦ ꯍꯥꯏꯕ ꯑꯗꯒꯤꯅꯦ ꯑꯩꯈꯣꯏ ꯑꯥ ꯏꯕꯣꯛ ꯍꯣꯏꯅꯒ ꯁꯤꯗꯥ ꯊꯤꯟꯕ ꯍꯥꯏꯕ꯭ꯔꯥ ꯀꯩꯅꯣ ꯑꯃ ꯑꯃꯥ ꯊꯤꯟꯕꯗꯣ ꯑꯦꯟꯖꯥꯡ ꯅꯥꯞ ꯅꯥꯄꯤ ꯃꯥꯏ ꯃꯥꯏ ꯉꯝꯖ ꯉꯝꯖꯕꯒ ꯀꯠꯅꯕꯗꯣ ꯑꯗꯨꯃꯥꯏꯅ ꯀꯠꯂꯒ ꯍꯣꯔꯦꯟ ꯎꯝ ꯈꯦꯠꯆꯤ ꯊꯣꯡꯕ ꯂꯣꯏꯔꯀꯥꯟꯗ ꯃꯥꯏ ꯃꯥꯏꯒꯤ ꯁꯥꯒꯩꯒꯤ ꯀꯣꯝꯄꯥꯛ ꯑꯃꯃꯝ ꯄꯤꯕ ꯀꯥꯏꯅꯒ ꯇꯧꯅꯕꯗꯣ
ꯑꯥ ꯑꯥ
ꯀꯣꯝꯄꯥꯛꯇꯒ ꯈꯤꯇꯪ ꯈꯤꯇꯪꯒ ꯄꯣꯔꯛꯑꯒ ꯑꯩꯈꯣꯏ ꯏꯕꯣꯛꯅ ꯑꯃꯨꯛ ꯄꯣꯔꯛꯑꯅꯤ ꯑꯗꯒꯤ ꯑꯃꯨꯛ ꯑꯩꯈꯣꯏꯒꯤ ꯌꯨꯝꯁꯤꯡꯁꯦ ꯑꯃꯨꯛ ꯈꯤꯇꯪ ꯈꯤꯇꯪ ꯌꯦꯜꯂꯒ ꯈꯤꯇꯪ ꯈꯤꯇꯪꯒ
ꯎꯝ ꯍꯣꯏ ꯍꯣꯏ ꯈꯤꯇꯪ ꯆꯥꯕꯗꯅ ꯃꯍꯥꯎꯗꯤ ꯌꯥꯝ ꯍꯥꯏꯗꯤ ꯌꯥꯝ ꯏꯁꯄꯤꯁꯦꯜ ꯑꯣꯏꯅ ꯃꯍꯥꯎꯗꯣ ꯌꯥꯝ ꯂꯧꯕ ꯍꯥꯏꯇꯥꯔꯦ
ꯌꯦꯡꯉꯦ ꯅꯪꯅ ꯀꯥꯡ ꯍꯥꯏꯔꯒ ꯍꯧꯖꯤꯛꯁꯦ ꯀꯥꯡ ꯃꯇꯝꯁꯨ ꯑꯣꯏꯔꯦꯗꯅ
ꯍꯣ ꯑꯗꯨꯒꯤꯅꯦ ꯑꯩꯅ ꯅꯉꯣꯟ ꯅꯤꯡꯖꯤꯡ ꯉꯛꯏꯁꯦ ꯑꯩ ꯌꯥꯎꯕ ꯐꯪꯉꯔꯣꯏꯗꯕ
ꯑꯁ ꯈꯪꯗꯦꯅꯦ ꯅꯪꯩꯅ ꯅꯤꯡꯁꯤꯡꯉꯛꯄꯁꯤꯗ ꯑꯗꯒꯤ ꯀꯥꯡ ꯃꯇꯝꯒꯤ ꯀꯤꯍꯣꯝ ꯍꯥꯏꯔꯦ ꯍꯥꯎꯒꯔ ꯄꯣꯠꯅꯤ ꯀꯩꯅꯣ ꯑꯇꯩ ꯃꯇꯝꯒꯤ ꯃꯇꯝꯒ ꯃꯥꯟꯅꯗꯕꯅꯦ ꯀꯥꯡ ꯃꯇꯝꯒꯤ ꯀꯤꯍꯣꯝꯁꯤꯅ ꯑꯗꯨꯝ ꯍꯦꯟꯕꯅꯦ ꯍꯥꯎꯕ
ꯑꯗꯨꯅꯦ ꯑꯗꯨꯅꯦ ꯑꯁ ꯑꯩꯗꯤ ꯌꯥꯝ ꯌꯥꯎꯅꯤꯡꯉꯦꯕ ꯑꯁ ꯅꯨꯃꯤꯠ ꯅꯨꯃꯤꯗꯥꯡꯒꯤ ꯃꯣꯏ ꯅꯨꯃꯤꯗꯥꯡꯗꯒ ꯏꯁꯩꯒ ꯁꯛꯇꯅ ꯍꯥ ꯑꯗꯒꯤ ꯆꯤ ꯇ꯭ꯔꯍꯥꯥꯔꯒ ꯇꯧꯗꯅ ꯑꯁ ꯖꯒꯣꯏꯒ ꯁꯥꯗꯅ ꯇꯧꯕꯗꯣ ꯑꯩꯗꯣ ꯑꯁ ꯊꯣꯛꯂꯛꯄꯅꯤ ꯌꯥꯎꯅꯤꯡꯕ ꯌꯥꯝꯅ ꯃꯅꯤ ꯃꯄꯨꯔꯤꯒꯤ ꯀꯨꯝꯍꯩ ꯍꯔꯥꯎꯁꯤꯡꯁꯦ ꯑꯗꯣ ꯑꯦꯛꯖꯥꯝ ꯂꯣꯏꯁꯤꯟꯗꯅꯅꯦ ꯐꯔꯛ ꯇꯥꯔ ꯐꯪꯉꯣꯏꯗꯣꯔꯤꯕ
ꯑꯁ ꯅꯨꯡꯉꯥꯏꯇꯦꯅꯦ ꯑꯗꯨ ꯊꯣꯛꯂꯛꯑꯗꯤ ꯑꯩꯈꯣꯏ ꯄꯨꯟꯅ ꯈꯤꯇꯪ ꯑ ꯀꯥꯡꯒꯤ ꯀꯤꯍꯣꯝ ꯆꯥꯕ ꯆꯠꯄ ꯌꯥꯕꯅꯦ ꯑꯗꯒꯤ ꯊꯝꯕꯥꯜ ꯊꯝꯖꯦꯠ ꯀꯁꯦ ꯄꯥꯠꯇ ꯍꯤꯛ ꯍꯦꯛꯄ ꯆꯠꯄ ꯌꯥꯕꯅꯦ
ꯍꯣꯏ ꯑꯗꯣ ꯑꯩꯈꯣꯏ ꯁꯤꯗꯗꯤꯅꯦ ꯍꯣꯏ ꯑꯩꯈꯣꯏ ꯁꯤꯗꯗꯤꯅꯦ ꯀꯩꯅꯣ ꯇꯧꯋꯦ ꯎꯝ ꯃꯣꯏ ꯀꯪꯃꯤꯁꯦ ꯁꯤꯗꯅꯦ ꯕꯖꯥꯔꯗ ꯃꯤ ꯑꯔꯥꯛ ꯑꯔꯥꯛꯄꯗꯣ ꯏꯁꯝ ꯁꯝꯅꯕꯗ ꯑꯩꯈꯣꯏꯁꯨ ꯕꯥꯃꯣꯟ ꯕꯥꯃꯣꯟꯗ ꯆꯠꯂꯀꯥꯟꯗ ꯄꯤꯔꯛꯇ꯭ꯔꯥ ꯑꯗꯨꯃꯥꯏꯅ ꯃꯣꯏ ꯕꯖꯥꯔꯗ ꯂꯥꯛꯄꯗꯣ ꯍꯥꯏꯗꯤ ꯂꯥꯏꯁꯪ ꯕꯖꯥꯔ ꯃꯅꯥꯛ ꯅꯛꯄ ꯂꯥꯏꯁꯪꯁꯦ ꯁꯨꯝꯕ ꯂꯥꯏꯁꯪꯗ ꯂꯩꯕꯁꯤꯡꯁꯦ ꯑꯗꯨꯝ ꯌꯦꯜꯂꯦ ꯉꯣ ꯆꯞ ꯃꯅꯅ
ꯃꯣꯏꯒꯤꯗꯤ ꯈꯦꯆꯤꯒ ꯁꯦꯝꯕ꯭ꯔꯣ ꯃꯣꯏꯖꯨ
ꯁꯦꯝꯗꯦ ꯑꯗꯨꯗꯤ ꯃꯣꯏꯗꯤ ꯑꯥ ꯃꯣꯏꯗꯤꯅꯦ ꯑꯊꯨꯝꯕ ꯑꯊꯨꯝꯕ ꯉꯥꯛꯇꯥ ꯑꯣꯏꯅ ꯇꯧꯋꯦꯕꯀꯣ ꯑꯗꯨꯒ ꯀꯩ ꯈꯦꯔ ꯑꯣꯏꯅ ꯇꯧꯕ ꯃꯥꯜꯂꯤ
ꯈꯦꯔ ꯍꯥꯏꯗꯤ ꯑꯉꯧꯕꯗꯣ
ꯌꯥꯝꯅ ꯄꯤꯕꯗꯤ ꯅꯠꯇꯕꯀꯣ ꯈꯖꯤꯛ ꯈꯖꯤꯛ ꯑꯊꯨꯝꯕ ꯈꯔ ꯍꯥꯞꯄ ꯑꯃ ꯈꯔ ꯍꯥꯞꯄ ꯑꯗꯥꯏꯟ ꯇꯧꯔꯒ
ꯑꯣ ꯑꯗꯨꯗꯤ ꯇꯣꯡꯉꯟꯂꯤꯅꯦ ꯀꯣ ꯑꯈꯣꯢꯒ ꯃꯣꯏꯒꯗꯤ ꯑꯈꯣꯏꯒꯤꯗꯤ ꯈꯦꯠꯆꯤꯅꯦꯕ ꯇꯧꯔꯤꯗꯣ ꯍꯥꯎꯋꯦ ꯑꯈꯣꯏ ꯈꯦꯆꯤꯗꯤ ꯑꯥ ꯀꯥꯡꯍꯧꯋꯣ ꯑꯗꯒꯤ ꯄꯧꯀꯔꯥꯋꯣ
ꯎꯝ ꯑꯁ ꯇꯤꯟꯒ ꯆꯨꯝꯃꯤꯗ
ꯆꯥꯖꯦꯃꯦ ꯑꯗꯣ ꯅꯪ ꯍꯧꯖꯤꯛ ꯍꯧꯖꯤꯛ ꯐꯔꯛ ꯇꯥꯔꯖꯨ ꯈꯔꯥ ꯂꯩꯔꯥ ꯊꯣꯛꯂꯛꯑꯣ ꯀꯩꯅꯣ ꯑꯗꯨꯝ ꯆꯥꯕ ꯌꯥꯅꯤ ꯀꯩꯅꯣ
ꯑꯧ ꯑꯗꯨꯕꯨꯗꯤ ꯍꯣꯏ ꯑꯩ ꯑꯗꯨꯕꯨꯗꯤ ꯍꯣꯏ ꯊꯣꯛꯂꯛꯀꯅꯤ ꯑꯗꯨꯗ ꯑꯗꯨꯗ ꯊꯝꯅꯥꯗꯒ ꯍꯦꯟꯅ ꯍꯥꯞꯄꯒ ꯌꯥꯝ ꯑꯁ ꯀꯩ ꯍꯥꯏꯅꯤ ꯌꯥꯝꯅ ꯀꯩꯥꯝ ꯇꯧꯗ꯭ꯔꯣ ꯊꯝꯅꯥꯗꯒ ꯍꯥꯞꯄꯒ ꯆꯥꯕꯗꯨꯅ ꯍꯦꯟꯅ ꯌꯥꯝ ꯅꯨꯡꯉꯥꯏꯗꯧꯕ ꯃꯑꯣꯡꯒ ꯃꯥꯟꯗ꯭ꯔꯣ
ꯅꯨꯡꯉꯥꯏꯔꯤꯅꯤ ꯀꯩꯅꯣ ꯃꯑꯣꯡ ꯃꯥꯟꯕ ꯅꯠꯇꯦ ꯅꯨꯡꯉꯥꯏꯔꯤꯅꯤ ꯊꯝꯅꯥꯗꯒ ꯍꯥꯞꯄꯒ ꯆꯕꯗꯣ ꯊꯝꯅꯥꯒꯤ ꯃꯅꯝꯗꯣ ꯌꯥꯝ ꯇꯣꯉꯥꯟꯕꯅꯦ ꯍꯥꯏꯕ
ꯑꯗꯨꯅꯦ ꯑꯗꯨꯅꯦ ꯑ ꯑꯩꯅ ꯑꯩꯅ ꯄꯥꯝꯃꯤꯁꯤꯅ ꯑꯗꯨꯃꯥꯏꯅ ꯑꯗꯨꯏ ꯑꯩꯅ ꯊꯣꯛꯂꯛꯇꯣꯏ ꯃꯇꯝꯁꯤꯒꯗꯤ ꯆꯥꯅꯗ꯭ꯔꯕ
ꯑꯗꯨꯕꯨꯗꯤ ꯊꯝꯕꯥꯜ ꯃꯅꯥꯗꯣ ꯄꯤꯛꯑꯁꯨ ꯄꯤꯛꯅ ꯑꯗꯨꯝ ꯍꯦꯛꯑꯁꯨ ꯌꯥꯅꯤꯗ ꯅꯪꯕꯨ ꯊꯣꯛꯄꯨ ꯊꯣꯛꯑꯗꯤ ꯆꯥꯖꯦꯕꯨ ꯍꯥꯏꯔꯗꯤ ꯑꯗꯨꯝ
ꯁꯤꯡꯖꯨ ꯑꯃꯒ ꯒ ꯍꯥꯞꯆꯜꯂꯕ ꯑꯁ ꯕꯥ ꯕꯦꯁ ꯇꯥꯅꯤꯍꯦ
ꯍꯣꯏ ꯇꯧꯖꯦ ꯁꯤꯡꯖꯨ ꯑꯃ ꯍꯥꯞꯆꯤꯜꯂꯒ ꯎꯁꯣꯏꯅꯦ ꯃꯪꯒꯟ ꯇꯧꯔꯒ ꯎꯇꯤ ꯑꯃ ꯇꯧꯕ
ꯎꯝ
ꯑꯗꯒꯤ ꯑꯗꯣ ꯀꯩꯅꯣꯖꯨ ꯍꯥꯞꯆꯟꯖꯤꯔꯣ ꯎꯝ ꯉꯥꯔꯥ ꯌꯦꯜꯂꯥ ꯅꯠꯇ꯭ꯔꯒ ꯀꯔꯤꯅꯣ ꯁꯥ ꯑꯃ ꯃꯈꯣꯡ ꯃꯔꯤ ꯄꯥꯟꯕ꯭ꯔꯥ ꯀꯩꯅꯣꯝꯃ
ꯑꯩꯅꯥ ꯊꯣꯛꯂꯛꯄꯩꯀꯥꯟꯒꯤꯗꯨꯔꯣ
ꯎꯝ
ꯍꯣꯏꯗ ꯌꯥꯏꯗ ꯏꯌꯗ ꯌꯥꯏ ꯑꯩꯒꯤꯗꯤ ꯑꯩꯗꯤ ꯑꯝꯇ ꯆꯥ ꯐꯪꯖꯗ꯭ꯔꯕꯅꯤꯅꯥꯅꯦ ꯏꯌꯥꯇꯥ ꯌꯥꯔꯦ ꯁꯤꯗꯥ ꯂꯩꯖꯔꯦ
ꯁ ꯑꯗꯨꯒ ꯍꯥꯞꯆꯤꯜꯂꯗꯤ ꯄꯨꯔꯥ ꯕꯦꯁ ꯇꯥꯅꯤꯍꯦ
ꯑꯗꯣ ꯅꯪꯅ ꯕꯖꯥꯔꯗ ꯊꯣꯛꯄ ꯀꯥꯟꯗꯒ ꯀꯥꯡ ꯆꯤꯡ ꯆꯤꯡꯕꯒꯤ ꯀꯥꯡ ꯆꯤꯡꯕꯒꯤꯒ ꯊꯣꯛꯂꯛꯑꯗꯤ ꯚꯤꯗꯤꯑꯣ ꯅꯝꯃꯒꯥ ꯊꯥꯒꯠꯂꯛꯑꯣ
ꯍꯣꯏ ꯊꯥꯔꯛ ꯀꯦꯑꯦ ꯍꯣꯏ ꯎꯝ
ꯀꯃꯥꯏ ꯀꯃꯥꯏꯅ ꯇꯧꯔꯤꯕ ꯈꯣꯠꯂꯤꯅꯣꯗꯣ ꯑꯩꯈꯣꯏꯁꯨ ꯈꯪꯖꯤꯜꯍꯧꯕ ꯌꯥꯏꯗꯅ ꯍꯥꯏꯗꯤ ꯈꯦꯠꯅꯕꯗꯣ ꯂꯩꯗꯤ ꯂꯩꯔꯝꯃꯅꯦꯕ ꯍꯧꯖꯤꯛꯀ ꯍꯥꯟꯅꯒ ꯍꯥꯏꯔꯨꯔꯗꯤ ꯈꯦꯠꯅꯕꯁꯦ ꯑꯗꯨꯝ ꯂꯩꯔꯕꯅꯦꯕ
ꯎꯝ
ꯑꯗꯨꯅꯦ ꯑꯁ ꯌꯥꯝ ꯌꯦꯡꯅꯤꯡꯉꯦ ꯌꯥꯝ ꯌꯥꯎꯅꯤꯡꯉꯦ ꯃꯅꯤꯄꯨꯔꯤꯒꯨꯝꯕ ꯀꯨꯝꯍꯩ ꯍꯔꯥꯎ ꯃꯌꯥꯝꯒꯨꯝ ꯃꯈꯜ ꯃꯈꯜ ꯃꯌꯥꯝ ꯑꯃꯗꯤ ꯂꯩꯈꯔꯦ ꯃꯇꯝ ꯃꯇꯝꯒꯤ ꯍꯥꯏꯗꯨꯅꯤꯅꯦ ꯅꯠꯇ꯭ꯔꯥ
ꯎꯝ ꯀꯨꯝꯍꯩ ꯍꯔꯥꯎꯡꯁꯦ ꯋꯥꯠꯄꯣꯠꯇꯦ ꯀꯩꯅꯣ ꯃꯅꯤꯄꯨꯔꯒꯤꯗꯤ
ꯎꯝ ꯍꯪꯒꯥꯝ ꯃꯔꯨꯒꯒ ꯁꯦꯝꯕ ꯑꯆꯥꯔꯗꯣ ꯍꯥꯎꯕꯅꯦꯗꯣ
ꯎꯝ
ꯑꯗꯨ ꯑ ꯀꯥꯡ ꯃꯇꯝꯗ ꯑꯇꯩ ꯀꯨꯝꯍꯩ ꯍꯔꯥꯎꯗꯤ ꯂꯩꯇꯕ꯭ꯔꯥ ꯀꯥꯡ ꯈꯛꯇꯪ ꯑꯗꯨꯝ ꯑꯣꯏꯕ꯭ꯔꯥ ꯀꯥꯡ ꯈꯛꯇꯒꯤ
ꯀꯥꯡ ꯍꯥꯏꯁꯦ ꯀꯥꯡꯗꯣ ꯃꯈꯜ ꯃꯈꯜ ꯀ꯭ꯔꯤꯁꯅ ꯙꯔꯃꯥ ꯕꯥꯃꯣꯟꯖꯔꯃ ꯀꯩꯀꯥ ꯇꯧꯕꯗꯨꯗ ꯑꯗꯨꯝ ꯁꯤ ꯑꯗꯨꯝ ꯍꯧꯖꯤꯛꯀꯤ ꯍꯥꯏꯈꯔꯤꯁꯤ ꯁꯦꯝꯕ ꯈꯣꯠꯄꯗ ꯑꯗꯨꯝ
ꯑꯣ ꯑꯗꯨꯒ ꯀꯥꯡ ꯃꯦꯗꯅ ꯑꯃꯁꯨ ꯂꯩꯗꯥꯏꯅꯦ
ꯎꯝ
ꯑꯗꯨꯅ ꯀꯥꯡ ꯂꯣꯏꯕꯒꯤ ꯀꯥꯡ ꯂꯣꯏꯁꯤꯟꯕꯒꯤꯔ ꯀꯥꯡꯂꯦꯟꯗꯣ
ꯍꯣꯏ ꯀꯥꯡꯂꯦꯟꯗꯅ ꯀꯥꯡ ꯂꯣꯏꯁꯟ ꯁꯟꯕꯒꯤ ꯑꯗꯨꯅ ꯂꯣꯏꯔꯦ ꯀꯥꯡꯗꯤ ꯑꯥ
ꯑꯗꯨ ꯀꯥꯟꯗꯅꯤꯅꯦ ꯅꯠꯇ꯭ꯔꯥ ꯌꯥꯝ ꯊꯝꯆꯦꯠ ꯀꯌꯥꯝ ꯁꯤꯠꯅꯔꯤꯁꯦ
ꯎꯝ ꯑꯗꯨ ꯃꯇꯝꯗꯅꯦ ꯍꯧꯖꯤꯛꯅ ꯀꯥꯡ ꯍꯧꯔꯛꯄꯗꯅ ꯊꯝꯕꯥꯜ ꯌꯥꯝ ꯁꯥꯠꯄ ꯍꯥꯏ ꯍꯥꯏ ꯇꯔꯦ ꯑꯗꯨꯒ ꯀꯩꯅꯣ ꯅ ꯂꯣꯏꯁꯤꯜꯂꯛꯄꯗꯅ ꯊꯝꯆꯦꯠ ꯆꯥꯕ ꯆꯠꯅꯕ ꯍꯥꯏꯇꯥꯔꯦ
ꯎꯝ ꯑꯗꯨꯅꯦ ꯑꯗꯨꯀꯥꯟꯗ ꯑꯥ ꯑꯗꯨꯅꯦ ꯑꯦꯁ ꯕꯥꯃꯣꯟ ꯕꯥꯃꯣꯟꯗ ꯇꯧꯕꯗꯣ ꯑꯩꯗꯤ ꯃꯤꯠꯇ ꯁꯪ ꯁꯪꯅ ꯑꯗꯨꯝ ꯎ ꯂꯩꯔꯦꯕ
ꯀꯥꯎ ꯉꯝꯗꯦꯍꯦ
ꯎꯝ ꯂꯤꯂꯥ ꯂꯤꯂꯥ ꯃꯇꯦꯛ ꯃꯇꯦꯛꯀ ꯁꯥꯟꯅꯗꯅ ꯖꯒꯣꯏꯕꯨ ꯁꯥꯅꯗꯅ ꯑꯣ ꯄꯩꯁꯥꯒ ꯊꯥꯔꯦ ꯑꯩꯈꯣꯏ ꯖꯒꯣꯏ ꯁꯥ ꯄꯩꯁꯥ ꯐꯪꯉꯦ ꯀꯥꯏꯅ ꯍꯔꯥꯎꯋꯤꯅꯦꯕ ꯅꯠꯇ꯭ꯔꯥ
ꯎꯝ
ꯑꯩꯈꯣꯏ ꯖꯒꯣꯏ ꯊꯣꯛꯑꯦ ꯈꯣꯠꯂ ꯖꯒꯣꯏ ꯊꯣꯛꯄ ꯈꯣꯠꯄ ꯇꯧꯕꯗꯨꯗ ꯁꯦꯁ ꯖꯒꯣꯏꯒ ꯊꯣꯛ ꯀꯥꯏꯗꯅꯣ ꯀꯥꯡ ꯑꯗꯨꯒꯤ ꯅꯨꯃꯤꯠ ꯅꯨꯃꯤꯠ ꯗꯥꯡꯗꯣ ꯑꯃꯗꯤ ꯑꯁ ꯑꯗꯨꯝ ꯂꯥꯡꯉ ꯂꯩꯔꯕꯅꯤ ꯀꯣꯏꯆꯦꯟ ꯆꯦꯟꯗꯅ
ꯍꯣꯏ ꯂꯥꯏꯔꯤꯛꯀ ꯄꯥ ꯆꯪꯄꯣꯟꯇꯦꯍꯦ
ꯎꯝ ꯏꯁ ꯅꯤꯡꯉꯣꯜ ꯄꯥꯂꯤ ꯒꯥꯏꯅ ꯂꯩꯕꯗꯣ ꯅꯤꯡꯉꯣꯜ ꯄꯥꯂꯤ ꯅꯨꯃꯤꯠꯇ ꯅꯠꯇ꯭ꯔꯣ ꯏꯁꯩ ꯇꯧꯕꯗꯣ ꯃꯥꯅꯦ ꯃꯥꯅꯦ ꯅꯤꯉꯣꯜ ꯄꯥꯂꯤꯅ ꯂꯩꯕ ꯗꯣ ꯗꯨꯗꯅꯦ ꯏꯁꯩ ꯇꯧꯔꯨꯕꯗꯣ
ꯎꯝ ꯑꯁ